ꯍꯜꯂꯣ
ꯑꯥꯎ
ꯇꯥꯕ꯭ꯔꯣ
ꯍꯣꯏ ꯇꯥꯏꯑꯦ
ꯀꯔꯤ ꯇꯧꯔꯤꯅꯣ
ꯀꯔꯤꯁꯨ ꯇꯧꯗꯦ ꯅꯣꯏꯗ ꯀꯩꯗꯧꯔꯤꯒꯦ
ꯑꯣ ꯑꯩꯈꯣꯏꯁꯨ ꯌꯨꯝꯗ ꯑꯗꯨꯝ ꯂꯩꯩꯌꯦ
ꯑꯣ ꯆꯥꯛ ꯆꯥꯔꯕꯣ ꯅꯣꯏꯗꯤ
ꯍꯣꯏ ꯆꯥꯈꯔꯦ ꯑꯩꯈꯣꯏꯗꯤ
ꯍꯣꯏ ꯑꯩꯈꯣꯏꯁꯨ ꯆꯥꯔꯒ ꯍꯧꯖꯤꯛꯇꯪ ꯂꯣꯏꯁꯤꯜꯂꯛꯑꯒ ꯐꯕꯨꯡꯗ ꯀꯥꯕꯗ ꯉꯥꯏꯔꯤ
ꯑꯣ ꯊꯦꯡꯉꯦ ꯍꯦ ꯉꯁꯤꯗꯤ ꯑꯗꯨꯗꯤ
ꯍꯣꯏ ꯉꯁꯤ ꯑꯩꯈꯣꯏ ꯏꯅꯥꯎꯄꯤꯒꯤ ꯕꯥꯔꯗꯦ ꯂꯩꯕ ꯑꯗꯨꯒꯤ ꯈꯔ ꯊꯦꯡꯉꯕ
ꯑꯣ ꯑꯣ ꯑꯗꯨꯗꯤ ꯍꯤꯟꯖꯥꯡ ꯑꯥꯎꯕ ꯆꯥꯔꯝꯅꯤꯍꯦ
ꯍꯣꯏ ꯍꯤꯟꯖꯥꯡ ꯑꯍꯥꯎꯕꯅꯦ
ꯅꯨꯉꯏꯌꯦꯅꯦ ꯑꯗꯨꯗꯤ ꯅꯈꯣꯏꯗꯤ ꯕꯥꯔꯗꯦꯒꯨꯝꯕ ꯂꯩꯕꯅꯦ
ꯍꯣꯏ ꯅꯣꯏꯗꯤ ꯀꯩ ꯃꯊꯦꯜꯅꯣ
ꯑꯩꯗꯤ ꯉꯁꯤ ꯁꯧꯒꯔꯤ ꯍꯤꯟꯖꯥꯡ ꯆꯥꯏ ꯆꯝꯊꯣꯡ ꯑꯣꯏꯅ
ꯁꯧꯒ꯭ꯔꯤꯁꯨ ꯍꯧꯕꯅꯤ ꯍꯥꯎꯕꯅꯦꯗ
ꯍꯣꯏ ꯍꯣꯎꯋꯤ ꯍꯥꯏꯕ ꯇꯥꯔꯦ ꯃꯤꯅ ꯊꯣꯡꯕꯅꯤꯅ
ꯅꯣꯏꯗꯤ ꯑꯥ ꯀ꯭ꯂꯥꯁ ꯀꯨꯝꯕ ꯆꯠꯇ꯭ꯔꯣ
ꯀ꯭ꯂꯥꯁ ꯀꯨꯝꯕ ꯆꯠꯂꯦ ꯑꯗꯨ ꯍꯟꯂꯛ ꯁꯨꯨꯊꯤ ꯊꯣꯛꯄ
ꯑꯣ
ꯑꯗꯣ ꯌꯨꯝꯗ ꯂꯩꯌꯦꯕ ꯁꯨꯇꯤ ꯊꯧꯔꯒꯀꯣ
ꯑꯣ ꯑꯣ ꯁꯝꯃꯔ ꯚꯦꯀꯦꯁꯟ ꯑꯣꯏꯗꯣꯏꯔꯣ
ꯍꯣꯏ ꯍꯣꯏ
ꯑꯣ ꯅꯨꯡꯉꯥꯏꯅꯦ ꯅꯪꯗꯤ ꯁꯃꯔ ꯚꯦꯀꯦꯁꯟ ꯐꯪꯉꯦ
ꯍꯣꯏ ꯁꯤꯐꯧ ꯄꯤ ꯁꯤꯐꯧ ꯐꯪꯔꯒꯀꯣ
ꯎꯝ
ꯅꯨꯡꯉꯥꯏ ꯃꯥꯟꯕꯒꯤ ꯌꯨꯝꯗ ꯆꯠꯄꯁꯨ ꯂꯩꯕꯥꯁꯨ
ꯎꯝ
ꯈꯪꯗ꯭ꯔꯦꯗ
ꯑꯣ ꯁꯨꯇꯤ ꯐꯪꯉꯗꯤ ꯃꯇꯝ ꯆꯠꯈꯤꯕꯗꯨ ꯈꯪꯍꯧꯗꯕꯅꯦꯕ
ꯍꯣꯏ ꯑꯗꯨꯅꯦ ꯂꯩꯌꯦ ꯍꯥꯏꯔꯥꯁꯨꯀꯣ
ꯑ ꯂꯥꯏꯛ ꯅꯨꯃꯤꯠ ꯇꯔꯥꯒꯨꯝꯕ ꯐꯤꯐꯇꯤꯟꯒꯨꯝꯕ ꯄꯤꯔꯁꯨ ꯌꯥꯝ ꯊꯨꯅ ꯈꯪꯍꯧꯗꯕꯅꯦꯕ ꯉꯔꯥꯡ ꯉꯔꯥꯡꯇꯪ ꯁꯨꯇꯤ ꯄꯤꯕꯒꯨꯝꯅ ꯇꯧꯕꯥꯅꯦ ꯍꯥꯏꯕ
ꯑꯗꯨꯝ ꯇꯧꯕꯒꯤ
ꯁꯨꯇꯤ ꯄꯤꯔꯁꯨ ꯄꯤꯗꯕꯒ ꯆꯞ ꯃꯥꯟꯅꯩꯗ ꯑꯝꯍꯥꯅꯦꯗ ꯊꯕꯛꯁꯨ ꯇꯧꯅꯤꯡꯉꯥꯏ ꯂꯩꯇꯦ ꯀꯔꯤꯁꯨ ꯇꯧꯅꯤꯡꯉꯥꯏ ꯂꯩꯇꯦ ꯇꯝꯅꯤꯅ
ꯎꯝ ꯑꯗꯨ ꯑꯣꯏꯔꯁꯨ ꯌꯨꯝꯗ ꯆꯠꯄꯗꯤ ꯅꯨꯡꯉꯥꯏꯌꯦꯅ ꯌꯨꯝꯗ ꯂꯩꯕꯅꯦ ꯂꯩꯕꯅꯦ꯫
ꯍꯣꯏ ꯑꯗꯨꯕꯨꯗꯤ
ꯎꯝ ꯑꯗꯨ ꯁꯨꯇꯤ ꯄꯤꯌꯦ ꯍꯥꯏꯔꯁꯨꯀꯣ ꯑꯦꯁꯥꯏꯟꯃꯦꯟꯒꯨꯝꯕ ꯅꯣꯠ ꯒꯨꯝꯕ ꯏꯅ ꯃꯥꯌꯥꯝ ꯄꯤꯕꯒꯤ ꯈꯪꯗꯦ ꯌꯨꯝ ꯆꯠꯂꯦ ꯍꯥꯏꯔꯁꯨ ꯄꯣꯊꯥꯕꯝ ꯄꯣꯊꯥꯕ ꯐꯝ ꯈꯪꯗꯦꯕ ꯑꯗꯨꯝ ꯌꯨꯝꯗ ꯂꯩꯔꯁꯨꯀꯣ
ꯎꯝ
ꯅꯪꯗꯤ ꯂꯥꯔꯤꯛ ꯇꯝꯗꯕ꯭ꯔꯥ ꯍꯣꯏ
ꯑꯩꯁꯨ ꯀꯩꯅꯣ ꯇꯝꯃꯦ ꯀ꯭ꯂꯥꯁ ꯇ꯭ꯋꯦꯜꯚ ꯇꯝꯃꯦ
ꯑꯣ
ꯑꯗꯣ ꯉꯁꯤꯗꯣ ꯍꯣꯏ ꯉꯁꯤꯗꯣ ꯏꯅꯥꯎꯄꯤꯒꯤ ꯕꯥꯔꯗꯦ ꯂꯩꯔꯕꯅꯤꯅ ꯑꯩꯗꯤ ꯀ꯭ꯂꯥꯁ ꯆꯠꯇ꯭ꯔꯕ
ꯑꯣ ꯇꯣ ꯏꯃꯨꯡꯒꯤ ꯃꯤ ꯀꯌꯥ ꯂꯩꯕꯔꯥ
ꯑꯩꯈꯣꯏꯗꯤ ꯃꯤ ꯑꯍꯨꯝ ꯂꯩ
ꯎꯝ ꯑꯗꯨ ꯀꯅꯥ ꯀꯅꯥꯅꯣ
ꯑ ꯏꯃꯥꯒ ꯏꯅꯥꯎꯄꯤ ꯑꯃꯒ ꯑꯩ
ꯑꯝ ꯅꯪ ꯅꯨꯄꯥ ꯒꯨꯝꯕꯗꯤ ꯂꯩꯇꯦ
ꯂꯩꯇꯦꯗ ꯅꯨꯄꯤ ꯇꯪꯅꯦꯗ
ꯑꯣ ꯑꯗꯨꯗꯤ ꯔ ꯃꯅꯤꯍꯦ
ꯍꯣꯏ ꯏ ꯋꯥꯗ ꯋꯥꯥꯏ ꯍꯣꯏ
ꯑꯗꯨ ꯅꯪꯅ ꯑꯍꯟ꯭ꯔꯥ ꯅꯠꯇ꯭ꯔꯒꯅ
ꯑꯩꯅ ꯑꯍꯟ ꯑꯗꯨꯗꯨꯅꯤ ꯍꯣꯏ
ꯑꯣ ꯑꯣ ꯑꯁ ꯑꯍꯥꯟ ꯑꯣꯏꯕꯁꯦ ꯑꯍꯥꯟ ꯑꯣꯏꯕꯅ ꯂꯣꯏꯅꯃꯛ ꯏꯪꯂꯤꯁ ꯂꯧꯕꯅꯤꯅꯀꯣ
ꯍꯣꯏ ꯄꯥꯝ ꯄꯥꯝꯃꯥꯁꯨ ꯄꯣꯠ ꯆꯩꯁꯨ ꯂꯩꯕ ꯌꯥꯗ ꯑꯉꯥꯡ ꯂꯥ ꯏꯅꯥꯎꯄꯤ ꯂꯩꯔꯕꯅꯤꯅ ꯃꯣꯏꯒꯤ ꯍꯥꯟꯅ ꯈꯟ ꯈꯜꯂꯒ ꯃꯣꯏꯒꯤ ꯍꯥꯟꯅ ꯑꯗꯨꯝ ꯂꯩꯊꯣꯛꯄ ꯂꯩꯊꯣꯛꯄ ꯑꯗꯨꯒꯤ ꯐꯪꯗ꯭ꯔꯦ ꯑꯩꯈꯣꯏꯁꯨ ꯑꯩꯈꯣꯏ ꯑꯄꯥꯝꯕ ꯑꯍꯜ ꯂꯩꯔꯁꯨ ꯂꯩꯕ ꯐꯪꯖꯗꯦ
ꯍꯣꯏ ꯑꯇꯣꯝ ꯃꯤ ꯑꯣꯏꯕꯅ ꯌꯥꯝ ꯐꯔꯦꯕ ꯑꯇꯣꯝꯕꯤ ꯑꯣꯏꯕꯁꯦ ꯑꯇꯣꯝꯕꯤ ꯑꯣꯏꯅꯤꯡꯉꯤ
ꯅꯪꯗꯤ ꯑꯍꯥꯟ ꯑꯣꯏꯗꯣꯏꯔꯣ ꯅꯠꯇ꯭ꯔꯒ
ꯎꯝ ꯑꯩꯅ ꯑꯣ ꯑꯩ ꯑꯩꯅ ꯑꯇꯣꯝꯕꯤꯅꯤ ꯑꯩꯗꯤ
ꯑꯣ ꯅꯪ ꯑꯇꯣꯝꯕꯤ ꯅꯦ
ꯎꯝ
ꯑꯣ ꯅꯨꯡꯉꯥꯏꯅꯦ ꯑꯗꯨꯗꯤ ꯅꯪꯗꯤ
ꯍꯣꯏ ꯅꯨꯡꯉꯥꯏ ꯍꯥꯏꯕ ꯇꯥꯔꯦ
ꯅꯥꯆꯤ ꯅꯥꯅꯥꯎ ꯗꯤ ꯀꯌꯥ ꯂꯩꯕ ꯅꯪꯗꯤ
ꯑꯩꯁꯨ ꯑꯅꯤꯈꯛꯇ
ꯑꯣ ꯑꯗꯨ ꯑꯣꯏꯔꯁꯨ ꯅꯨꯡꯉꯥꯏꯗ ꯑꯇꯣꯝꯕꯤ ꯑꯣꯏꯕꯅꯤꯅ
ꯍꯣꯏ ꯅꯨꯡꯉꯥꯏꯔꯩ ꯍꯥꯏꯕ ꯇꯥꯔꯦ ꯌꯨꯝꯗ ꯂꯥꯛꯗꯦ ꯃꯤꯒꯤ ꯀꯨꯁꯤ ꯃꯤꯅ ꯇꯧꯅꯤꯡꯕ ꯇꯧꯕ
ꯍꯣ ꯑꯩꯈꯣꯏꯗꯤ ꯑꯍꯟꯅꯕꯅꯤꯅ ꯌꯨꯝ ꯄꯨꯗꯕꯁꯨ ꯌꯥꯗꯕ ꯃꯑꯣ ꯌꯨꯝꯒꯤ ꯈꯟꯗ꯭ꯔꯁꯨ ꯌꯥꯗꯕ ꯑ ꯈꯪꯗꯦ ꯇ ꯑꯍꯟꯅ ꯑꯣꯏꯕꯁꯨ ꯋꯥꯗꯤ ꯋꯥꯏꯑꯦ ꯑꯗꯣ ꯑꯃꯔꯣꯝꯗꯗꯤ ꯅꯨꯡꯉꯥꯏꯁꯨ ꯅꯨꯡꯉꯥꯏꯌꯦ
ꯎꯝ ꯅꯨꯡꯉꯥꯏꯔꯦ ꯑꯃꯔꯣꯝꯗꯁꯨ ꯑꯃꯔꯣꯝꯗꯁꯨ ꯋꯥꯕꯀꯣ
ꯍꯣꯏ ꯑꯗꯨ ꯅꯪꯗꯤ ꯂꯥꯏꯔꯤꯛ ꯇꯝꯕ ꯂꯣꯏꯔꯒ ꯀꯩꯗꯧꯒꯦꯅ ꯈꯜꯂꯤꯒꯦ
ꯑꯦ ꯈꯪꯗꯦꯗ ꯊꯕꯛꯁꯨ ꯊꯤꯅꯤꯡꯉꯥꯏꯁꯨ ꯄꯩꯁꯥꯅꯤꯅꯀꯣ
ꯎꯝ
ꯄꯩꯁꯥ ꯅꯦ ꯊꯔꯤ ꯊꯥꯕꯛꯁꯨ ꯐꯪꯗꯦꯕ
ꯍꯣꯏ ꯆꯨꯝꯃꯦ ꯑꯗꯨꯕꯨ ꯗꯤ
ꯎꯝ ꯑꯗꯨꯒꯤ ꯍꯣꯏ ꯊꯤꯕꯨꯗꯤ ꯊꯤꯒꯦ ꯑꯗꯨ ꯂꯩꯇ꯭ꯔꯗꯤ ꯈꯪꯗ꯭ꯔꯦ ꯂꯩꯔꯗꯤ ꯊꯕꯛ ꯊꯤꯔꯒ ꯊꯕꯛ ꯇꯧꯗꯣꯏꯅꯦ
ꯑꯣ
ꯅꯪꯗꯤ
ꯑꯩꯕꯨꯗꯤ ꯁ ꯍꯧꯖꯤꯛꯄꯨꯗꯤꯛ ꯄꯥꯔꯠ ꯇꯥꯏꯝ ꯑꯣꯏꯅ ꯑꯗꯨꯝ ꯇꯧꯔꯤꯗ
ꯑꯥ
ꯄꯇꯥ ꯑꯣꯏꯅ ꯔꯦꯁꯇꯨꯔꯦꯟꯒꯨꯝꯕꯗꯀꯣ
ꯍꯣꯏ ꯍꯣꯏ
ꯑꯗꯨꯝ ꯊꯕꯛ ꯂꯥꯏꯛ ꯃꯣꯔꯅꯤꯡ ꯗꯗꯤ ꯑꯩꯁꯨ ꯀ꯭ꯂꯥꯁ ꯆꯠꯄꯅꯦ ꯅꯥ ꯀꯣ ꯑꯗ ꯏꯚꯤꯅꯤꯡꯒꯨꯝꯕꯗ ꯑꯗꯨꯝ ꯊꯕꯛ ꯂꯩꯇꯕꯅꯤꯅ ꯏꯚꯤꯅꯤꯡ ꯒꯨꯝꯕ ꯗꯥꯗꯤ ꯊꯕꯛ ꯂꯩꯇꯕꯅꯤꯅ ꯑꯗꯨ ꯏꯚꯤꯅꯤꯡ ꯒꯨꯝꯕ ꯗꯥ ꯆꯠꯄꯥ ꯑꯗꯨꯃꯥꯏꯅ ꯇꯧꯋꯦꯗ
ꯑꯣ ꯑꯗꯨꯗꯤ ꯅꯪꯁꯨ ꯋꯥꯔꯝꯒꯅꯤꯀꯣ
ꯍ‌ꯣꯏ ꯋꯥꯏꯍ‌ꯦ
ꯎꯝ ꯑꯃꯨꯛ ꯀ꯭ꯂꯥꯁ ꯑꯃꯨꯛ ꯍꯜꯂꯛꯑꯦ ꯑꯗꯨ ꯊꯕꯛ ꯆꯜꯂꯦ ꯑꯗꯣꯏ ꯑꯃꯨꯛ ꯌꯨꯝꯗ ꯍꯜꯂꯛꯑꯦ ꯆꯥꯛ ꯌꯦꯟꯁꯥꯡ ꯂꯣꯏꯅꯃꯛ ꯅꯪꯅ ꯇꯧꯔꯦ ꯑꯦꯁ ꯅꯨꯄꯤ ꯍꯥꯏꯕꯁꯦꯀꯣ
ꯎꯝ ꯋꯥꯗꯤ ꯋꯥꯏꯌꯦ ꯅꯨꯄꯥ ꯁꯨ ꯑꯃꯨꯛ ꯌꯧꯗꯕ ꯅꯦ꯫ ꯅꯨꯄꯥ ꯑꯃ ꯑꯍꯟ ꯑꯃꯁꯨ ꯌꯥꯎꯕꯤꯔꯝꯃꯗꯤ ꯈꯔꯁꯨ ꯊꯝꯃꯣꯏ ꯅꯨꯡꯉꯥꯏꯗꯣꯏꯅ‌ꯦ
ꯎꯝ ꯅꯨꯄꯤ ꯍꯥꯏꯁꯦ ꯌꯥꯝ ꯋꯥꯕꯅꯦ ꯑꯗ‌ꯣ ꯅꯪꯅ ꯅꯪꯅ ꯑꯃꯨꯛ ꯑꯍꯟ ꯑꯣꯏꯕꯒꯤ
ꯎꯝ
ꯑꯇꯣꯝꯕꯤ ꯑꯣꯏꯗꯤ ꯈꯔꯗꯤ ꯅꯨꯡꯉꯥꯏꯗꯣꯏꯕ
ꯍꯣꯏ ꯑꯩ ꯍꯣꯏ ꯆꯨꯝꯃꯦ ꯑꯗ‌ꯣ ꯌꯨꯝ ꯄꯥꯟꯗꯕꯤꯗꯒꯁ‌ꯦ ꯇꯣꯛꯑꯗꯣꯏꯔꯅꯁꯨ ꯀꯤꯁꯨ ꯀꯤꯔꯕꯅꯦ
ꯍꯝ ꯌꯨꯝꯗꯤ ꯄꯥꯟꯂꯣꯍꯦ
ꯑꯩꯅ ꯌꯨꯝ ꯄꯥꯟꯊꯣꯛꯈ꯭ꯔꯗꯤ ꯏꯃꯥꯒ ꯑꯩꯒꯤ ꯏꯅꯥꯎꯄꯤ ꯌꯦꯡꯕꯤꯅꯤꯡꯉꯥꯏ ꯃꯤ ꯂꯩꯇ꯭ꯔꯕꯅꯤꯅ ꯑꯃꯨꯛ ꯂꯩꯁꯥꯕꯤ ꯑꯔꯤꯕꯤ ꯑꯣꯜꯂꯗꯣꯏꯔꯥ ꯀꯥꯏꯅꯁꯨ ꯈꯜꯂꯒ ꯑꯩ ꯄꯥꯈꯠꯂꯒ ꯂꯩꯔꯕꯅꯦ
ꯎꯝꯍꯨꯝ ꯑꯣꯏꯔꯣꯏꯍꯦ ꯃꯈꯣꯏꯁꯨ ꯃꯇꯝ ꯂꯥꯛꯀꯅꯤ ꯃꯇꯝ ꯂꯛꯀꯅꯤꯗꯅ ꯑꯗꯨꯝ ꯑꯉꯥꯡ ꯑꯣꯏꯗꯣꯏ ꯅꯠꯇꯦ ꯅꯠꯇ‌ꯦꯗꯅ ꯅꯅꯥꯎꯅꯨꯄꯤꯁꯨ
ꯍꯣꯏ ꯑꯗꯨ ꯏꯅꯥꯎꯄꯤꯗꯨꯅ ꯒ꯭ꯌꯥꯟ ꯇꯥꯔꯛꯑꯗꯤ ꯐꯕ ꯃꯥꯅ ꯒ꯭ꯌꯥꯟ ꯇꯥꯗ꯭ꯔꯒ ꯂꯥꯡꯉꯒ ꯈꯣꯠꯂ ꯆꯠꯈ꯭ꯔꯗꯤ ꯎꯄꯥꯏꯕꯨ ꯂꯩꯇ꯭ꯔꯦꯗ
ꯍꯧꯖꯤꯛ ꯌꯥꯝ ꯑꯉꯥꯡ ꯑꯣꯏꯕꯒꯤꯅꯦ ꯃꯇꯝ ꯂꯥꯛꯈꯤꯅꯤ
ꯑꯥꯎ ꯑꯗꯨ ꯅ‌ꯣꯏꯗꯤ ꯅꯪꯗꯤ ꯀ꯭ꯂꯁ ꯀꯌꯥ ꯇꯝꯃꯦꯕ
ꯑꯩ ꯀꯣꯂꯦꯖ ꯀꯥꯔꯒ ꯂꯩꯌꯦ
ꯑꯣ ꯅꯨꯡꯉꯥꯏꯌ‌ꯦꯅꯦ ꯑꯗꯨ ꯅꯣꯏ ꯅꯆꯦꯗꯤ ꯀꯩ ꯑꯣꯏꯅ ꯇꯧꯒꯦ
ꯏꯆꯦꯁꯦ ꯑꯗꯨꯝ ꯃꯁꯨ ꯌꯨꯝꯗ ꯗꯥꯏꯔꯦꯛ ꯇꯝꯕꯂ‌ꯣꯏꯔꯦ ꯌꯨꯝꯗ ꯑꯗꯨꯝ ꯑꯥ ꯐꯤ ꯁꯨꯔꯒ ꯂꯩꯌꯦ
ꯑꯣ
ꯌꯨꯝ ꯄꯥꯜꯂ‌ꯣ ꯍꯥꯏꯔꯒ ꯄꯥꯅꯤꯡꯗꯦ ꯍꯥꯏꯌ‌ꯦ ꯃꯒꯤꯁꯨ ꯃꯁꯨ
ꯌꯨꯝ ꯄꯥꯟꯈ꯭ꯔꯒꯦ ꯍꯥꯏꯗ‌ꯦ ꯑꯩꯗꯤ ꯆꯍꯤ ꯊꯥꯔꯇꯤꯒꯨꯝꯕ ꯍꯦꯟꯈ꯭ꯔꯗꯤ ꯌꯨꯝ ꯄꯥꯟꯅꯤꯡꯗꯦ ꯍꯥꯏꯕ ꯉꯟꯅ ꯅꯧ ꯂꯥꯏꯛ ꯈꯔ ꯅꯧꯔꯒ ꯌꯨꯝ ꯄꯥꯟꯕꯅ ꯗꯤ ꯈꯔ ꯋꯤꯗꯤꯡ ꯐꯣꯇꯣꯒꯨꯝꯕꯗ ꯁꯨꯝ ꯐꯖꯩꯅꯀꯣ ꯅꯠꯇꯔ ꯨꯍꯟꯅꯨ ꯍꯟꯅꯨ ꯊꯪꯗ ꯂꯨꯍꯣꯡꯕꯁꯦ ꯑꯩꯗꯤ ꯌꯥꯝ ꯄꯥꯝꯗꯦ ꯍꯥꯏꯕ ꯑꯗꯨꯗ‌ꯣ
ꯍꯣꯏ ꯄꯥꯈꯪ ꯑꯣꯏꯗꯤ ꯀꯔꯤꯁꯨ ꯀꯥꯏꯗꯦ ꯑꯗꯨꯁꯨ
ꯑꯗꯨꯅꯦ ꯎꯝ ꯃꯤꯁꯤꯡꯅꯁꯨ ꯄꯥꯝꯅꯔꯣꯏꯕ ꯂꯩꯁꯥꯕꯤ ꯑꯔꯤꯕꯤꯅꯤ ꯍꯥꯏꯔ
ꯍꯣꯏ
ꯑꯗꯨꯏ ꯁꯔꯨꯛꯄꯨꯗꯤ ꯈꯥꯔ꯭ ꯌꯥꯝ ꯉꯟꯕ ꯅꯠꯇ꯭ꯔꯒꯁꯨ ꯑꯦꯠꯂꯤꯁ ꯇ꯭ꯋꯦꯟꯇꯤ ꯅꯥꯏꯟꯒꯨꯝꯕꯗ ꯌꯨꯝ ꯄꯥꯟꯈ꯭ꯔꯒ ꯀꯣ ꯀꯣꯏ ꯂꯥꯏꯛ ꯀꯣꯏꯕ ꯆꯠꯄꯒꯨꯝꯕ ꯆꯠꯄ ꯑꯗꯨꯃꯥꯏꯅ ꯑꯗꯨꯝ ꯇꯧꯕ ꯌꯥꯏꯌ‌ꯦꯕ
ꯎꯝ ꯎꯝ ꯌꯨꯝ ꯄꯥꯟꯅꯤꯡꯗꯦ ꯑꯗꯨꯝ ꯌꯨꯝꯗ ꯂꯩꯔꯒꯦ ꯂꯩꯔꯒꯦꯅ ꯍꯥꯏ ꯍꯦꯛꯇ ꯍꯥꯏꯔꯒ ꯂꯩꯌꯦꯕ ꯑꯗꯨ ꯏꯃꯥꯅ ꯅꯪ ꯍꯧꯖꯤꯛ ꯄꯥꯟꯅꯤꯡꯉꯥꯏ ꯃꯇꯝꯅ‌ꯦ ꯅꯪꯅ ꯄꯥꯟꯗ꯭ꯔꯗꯤ ꯍꯥꯏꯕꯗꯤ ꯅꯅꯥꯎꯅꯨꯄꯤ ꯈꯣꯏꯗꯤ ꯄꯥꯟ ꯍꯥꯏꯕꯗꯤ ꯄꯥꯟꯅꯤꯡꯉꯥꯏ ꯃꯇꯝ ꯂꯥꯛꯑ ꯂꯥꯛꯑꯒꯗꯤ ꯀꯔꯤ ꯇꯧꯗꯣꯏꯕꯅꯀꯣ
ꯎꯝ ꯆꯃꯦ ꯍꯥꯥꯏ ꯑꯗꯨꯖꯨ ꯑꯗꯨꯅꯦ ꯃꯆꯦꯗꯨꯅ ꯄꯥꯟꯗ꯭ꯔꯗꯤ ꯃꯅꯥꯎꯄꯤꯅ ꯀꯃꯥꯏꯅ ꯄꯥꯟꯗꯣꯏꯅꯣ ꯂꯩꯀꯥꯏ ꯃꯤꯅꯁꯨ ꯁꯨꯝ ꯉꯥꯡꯅꯔꯅꯤꯕ ꯃꯆꯦꯠ ꯁꯦ ꯍꯥꯟꯅ ꯂꯨꯍꯣꯡ ꯄꯤꯊꯣꯛꯀꯦ ꯍꯥꯏꯗꯦ ꯃꯅꯥꯎꯅꯨꯄꯤꯁꯦ ꯍꯥꯟꯅ ꯍꯥꯟꯍꯜꯂꯦꯅ ꯑꯗꯨ ꯁꯤꯕꯨꯗꯤ ꯑꯗꯨꯝ ꯀꯜꯆꯔ ꯑꯣꯏꯅ ꯆꯠꯂꯛꯄꯅꯦꯅ ꯀꯣ ꯑꯍꯟꯅ ꯍꯣꯡꯕꯗꯤ ꯀꯜꯆꯔ ꯑꯣꯏꯕꯅꯤꯅ ꯃꯁꯥꯒꯤ ꯑꯗꯨꯗꯤ ꯑꯗꯨ ꯅꯨꯡꯉꯥꯏꯇꯦ ꯃꯅꯥꯎꯄꯤꯖꯨ ꯍꯣꯡ ꯅꯨꯡꯉꯥꯏꯔꯣꯏ ꯍꯥꯏꯕ ꯃꯆꯦꯅ ꯂꯨꯍꯣꯡꯗ꯭ꯔꯗꯤ ꯃꯒꯤꯗꯃꯛ ꯑꯗꯒꯤ ꯑꯩꯁꯨ ꯌꯨꯝ ꯄꯥꯟꯕ ꯉꯝꯗ꯭ꯔꯦ ꯍꯥꯏꯔꯒ ꯑꯃꯨꯛ ꯁꯥꯎꯕꯒꯨꯝꯕ ꯂꯩꯅꯅꯤꯕ
ꯎꯝ ꯎꯝ ꯍꯣꯏ ꯍꯣꯏ ꯃꯥꯅꯦ ꯃꯥꯗꯤ ꯍꯣꯏ ꯑꯩ ꯑꯩ ꯄꯥꯟꯗꯁꯨ ꯏꯅꯥꯎ ꯅꯨꯄꯤꯗꯤ ꯃꯇꯝ ꯂꯥꯡꯗꯤ ꯄꯥꯟꯜꯂꯣꯅ ꯍꯥꯏꯌꯦꯕ
ꯑꯣ
ꯑꯗꯨ ꯑꯣꯏꯁꯨ ꯂꯩꯌꯦꯗꯅ ꯃꯤ ꯎꯔ
ꯍꯣꯏ ꯃꯤꯅ ꯂꯩꯀꯥꯏ ꯃꯤꯅ ꯐꯖꯗꯦꯕ ꯑꯩꯈꯣꯏ ꯐꯦꯃꯤꯂꯤꯅꯗꯤ ꯀꯣꯝꯄ꯭ꯔꯣꯃꯥꯏꯁ ꯇꯧꯔꯁꯨ ꯌꯥꯏ ꯑꯗꯨꯕꯨ ꯃꯣꯏ ꯁꯣꯁꯥꯏꯇꯤꯔꯣꯝꯗ ꯂꯥꯛꯄꯗꯤꯀꯣ
ꯑꯥ
ꯃꯥ ꯂꯩꯀꯥꯏ ꯂꯩꯀꯥꯏ ꯃꯤꯁꯤꯡꯅ ꯉꯥꯡꯅꯒꯅꯤ ꯍꯥꯏꯕ ꯑꯥ ꯃꯆꯦꯁꯦ ꯂꯨꯍꯣꯡ ꯍꯥꯟꯅ ꯂꯨꯍꯣꯡꯊꯣꯛ ꯄꯤꯒꯦꯗꯤ ꯍꯥꯏꯗꯅ ꯃꯅꯥꯎꯄꯤꯁꯦ ꯍꯥꯟꯅ ꯍꯥꯊꯨ ꯍꯥꯊꯨꯗ ꯆꯠꯍꯟꯈꯤꯌꯦ ꯍꯥꯏꯕꯒꯤ ꯃꯑꯣꯡꯗ ꯂꯥꯛꯈ꯭ꯔꯅꯤꯕ ꯑꯗꯨꯗꯒꯤ ꯐꯖꯗꯦꯕꯣ ꯃꯤ ꯃꯃꯥꯡꯗꯁꯨ ꯎꯝ
ꯃꯇꯝ ꯍꯧꯖꯤꯛ ꯂꯩꯔꯤꯉꯩ ꯃꯇꯝꯗ ꯂꯧꯍꯣꯡꯈ꯭ꯔꯣ ꯍꯥꯏ
ꯎꯝ ꯑꯍꯟ ꯑꯣꯏꯕꯁꯨ ꯋꯥꯏꯑꯦ ꯑꯉꯥꯡ ꯑꯣꯏꯕꯁꯨ ꯋꯥꯏ ꯍꯥꯏꯕꯅꯦꯇ ꯑꯅꯤꯃꯛ ꯆꯞ ꯃꯥꯟꯅꯩꯗ
ꯎꯝ ꯋꯥꯏ ꯋꯥ ꯋꯥꯔ ꯄꯨꯟꯁꯤ ꯂꯣꯏꯗ ꯃꯥꯜꯂꯦ
ꯍꯧꯖꯤꯅ ꯂꯩꯥꯏꯅꯥ ꯇꯤꯟꯅꯥꯒ ꯌꯥꯝ ꯊꯣꯛꯏꯕꯁꯤꯒ ꯈꯪꯗ꯭ꯔꯦ
ꯎꯝ ꯑꯗꯨꯅꯦ
ꯑꯗꯨ ꯅꯪꯗꯤ ꯆꯍꯤ ꯀꯌꯥꯗ ꯌꯨꯝ ꯄꯥꯟꯕꯅ ꯐꯩ ꯍꯥꯏꯅ ꯈꯟꯒꯦ
ꯍꯥꯏ ꯑꯁ ꯈꯪꯗꯦꯗ ꯑꯩꯁꯨ ꯑꯗꯨ ꯃꯇꯝ ꯂꯩꯗꯨꯅ ꯄꯟꯕ ꯃꯇꯝꯗ
ꯍꯣꯏꯗ ꯅꯨꯄꯥ ꯑꯐꯕ ꯑꯃ ꯐꯪꯉ ꯐꯪꯕꯁꯨ ꯊꯕꯛ ꯆꯪꯉꯦꯕ ꯅꯠꯇ꯭ꯔꯒ ꯂꯨꯍꯣꯡꯕ ꯃꯇꯝ ꯂꯥꯛꯑꯦ ꯍꯥꯏꯔꯒ ꯄꯨꯡ ꯃꯤ ꯐꯪ ꯐꯪꯕ ꯄꯪꯍꯣꯡ ꯍꯣꯡꯕꯗꯤ ꯌꯥꯗꯕꯅꯤꯅ ꯈꯔ
ꯍꯣꯏ ꯍꯣꯏ
ꯅꯨꯃꯤꯠ ꯈꯔ ꯈꯪꯅꯔꯒ ꯅꯨꯄꯥꯒꯤ ꯂꯤꯆꯠ ꯁꯥꯠꯆꯠꯇꯣ ꯀꯃꯥꯏꯅ ꯇꯧꯒꯦ ꯍꯥꯏꯕꯒꯨꯝꯕ ꯈꯪꯉꯒ ꯀꯣ
ꯎꯝ ꯎꯝ
ꯐꯕ꯭ꯔꯥ ꯐꯠꯇꯕ꯭ꯔꯥ ꯅꯨꯄꯥꯁꯦ ꯅꯨꯄꯥꯒꯤ ꯕꯦꯛꯒ꯭ꯔꯥꯎꯟꯗꯣ ꯈꯔ ꯌꯦꯡꯁꯤꯜꯂꯒ ꯑꯗꯨꯃꯥꯏꯅ ꯄꯥꯟꯒꯔꯗꯤ ꯅꯨꯄꯥ ꯐꯪꯉꯦꯅ ꯁꯠ ꯂꯨꯍꯣꯡꯕꯁꯨ ꯌꯥꯗꯦꯗ
ꯍꯣꯏ ꯍꯣꯏ ꯃꯥꯅꯦ
ꯍꯣꯔꯦꯟ ꯃꯥꯅ ꯍꯣꯔꯦꯟ ꯃꯥꯅ ꯊꯕꯛ ꯐꯠꯇꯕ ꯇꯧꯔꯝꯃꯗꯤ ꯀꯅꯥ ꯈꯪ ꯀꯣ
ꯑꯗꯨꯅꯦ ꯃꯥ ꯀꯔꯤ ꯇꯧꯕ꯭ꯔꯥ ꯑꯗꯨ ꯎꯝ ꯏꯃꯨꯡ ꯃꯥꯒꯤ ꯏꯃꯨꯡꯗꯣ ꯀꯔꯤ ꯑꯣꯏꯕ ꯖꯔꯥꯗꯨ ꯍꯥꯟꯅ ꯈꯪꯗꯣꯛ ꯍꯣꯏ ꯌꯥꯏꯕ ꯇꯥꯛꯏꯕ ꯃꯊꯧꯁꯦ ꯎꯝ
ꯄꯥꯈꯪ ꯑꯣꯏꯕꯁꯨ ꯈꯪꯗꯦꯗ ꯐꯖꯕ ꯂꯩꯌꯦ ꯐꯖꯗꯕꯁꯨ ꯂꯩꯌꯦ ꯃꯤ ꯌꯥꯝ ꯂꯩꯕꯅꯤꯅ
ꯍꯗꯥꯏ ꯑꯗꯣ ꯍꯅꯨ ꯍꯅꯨ ꯊꯪꯗ ꯃꯣꯏꯅꯁꯨ ꯑꯃꯨꯛ ꯄꯥꯈꯪꯒ ꯁꯥꯖꯤꯜꯂꯛꯄꯁꯨ ꯂꯩꯗ
ꯑꯗꯨꯨꯅꯦ ꯅꯨꯄꯤ ꯅꯨꯄꯤ ꯊꯤꯅꯤꯡꯕꯒꯤ ꯃꯥꯒꯤ ꯅꯨꯄꯤ ꯐꯥꯎ ꯂꯩꯔꯁꯨꯀꯣ
ꯍꯣꯏ ꯅꯨꯄꯤ ꯂꯩ ꯂꯩꯅ ꯑꯇꯣꯞꯄ ꯀꯣꯏꯈꯤꯕꯁꯨ ꯌꯥꯝ ꯂꯩ ꯍꯥꯏꯕ ꯃꯣꯏꯅ ꯅꯧꯔꯤꯕ ꯕ ꯑꯉꯥꯡꯁꯤꯡꯁꯦ ꯀꯣꯏꯅꯤꯡꯗꯅ ꯄꯥꯈꯪ ꯁꯥꯥꯗꯅ ꯒꯥꯔꯤ ꯑꯃ ꯊꯧꯖꯤꯜꯂꯒ ꯂꯩ ꯑꯗꯨꯒꯨꯝꯕ ꯌꯥꯝꯅ
ꯑꯗꯨ ꯑꯗꯨꯒꯤꯅꯤ ꯐꯖꯥꯅꯤꯡꯉꯥꯏ ꯂꯩꯇ꯭ꯔꯤ ꯍꯥꯏꯕꯁꯦ
ꯑꯗꯨꯅꯤ ꯑꯗꯨꯕꯨ ꯑꯃꯨꯛ ꯍꯥꯏꯗꯣꯏꯁꯤꯅ ꯑꯃꯨꯛ ꯅꯨꯄꯤꯁꯤꯡꯒꯨꯝꯕ ꯃꯦꯀꯞ ꯑꯗꯨꯗꯥ ꯀꯞ ꯃꯔꯔꯣꯝꯗꯗꯤ ꯌꯥꯝ ꯍꯥꯏꯕ ꯍꯩꯇꯕ ꯍꯩꯕꯅꯦ ꯃꯣꯏꯁꯤꯅꯁꯨ ꯏꯁ ꯅꯨꯄꯤꯗꯤ ꯃꯦꯀꯞ ꯍꯥꯞꯇꯕꯅ ꯐꯖꯩ ꯑꯗꯨꯗꯣꯖꯕꯨ ꯃꯦꯀꯞ ꯍꯥꯞꯇ꯭ꯔꯗꯤ ꯑꯃꯨꯛ ꯄꯥꯟ ꯔꯣꯏꯕ ꯈꯪꯕ꯭ꯔꯥ ꯃꯣꯏꯁꯤꯡꯁꯦ ꯃꯦꯀꯞ ꯍꯥꯞꯄꯗꯤ ꯄꯥꯝꯖꯗꯦꯗꯤ ꯍꯥꯏꯅꯤ ꯑꯗꯨꯒ ꯍꯣꯔꯦꯟ ꯅꯨꯡꯁꯤꯔꯛꯄꯥꯟꯗꯗꯤ ꯈꯔ ꯃꯦꯀꯞ ꯊꯥꯖꯤꯜꯂꯒ ꯅꯩꯔ ꯆꯠꯈꯤꯕ ꯀꯥꯡꯒꯨꯗꯨꯅꯤꯅ ꯃꯣꯏꯅ ꯑꯃꯨꯛ ꯆꯠꯈꯤꯗꯣꯏꯁꯦ
ꯎꯝ ꯃꯤꯁꯨꯨ ꯖꯠ ꯖꯠꯅꯤ
ꯀꯃꯟ ꯇꯥꯏꯞꯀꯤ ꯅꯨꯄꯥ ꯑꯣꯏꯅ ꯄꯥꯝꯒꯦ
ꯑꯩꯅꯣ
ꯑꯧꯎ
ꯑꯩꯅ ꯅꯨꯄꯥ ꯄꯥꯝꯕ ꯇꯥꯏꯕ ꯍꯥꯏꯗꯤ ꯋꯥꯡ ꯆꯥꯎꯕ
ꯑꯥ
ꯑꯗꯣ ꯄꯣꯇꯆꯩ ꯁꯦꯡꯕꯀꯣ
ꯑꯥ
ꯑꯗꯣ ꯈꯔꯗꯤ ꯊꯕꯛ ꯇꯧꯕ
ꯑꯣ ꯐꯩ ꯑꯗꯨꯒꯨꯝꯕ ꯅꯨꯄꯥꯁꯨ ꯐꯪꯕ ꯑꯣꯏ